ꯍꯜꯂꯣ
ꯍꯜꯂꯣ
ꯀꯩꯗꯧꯕ꯭ꯔꯣ
ꯑꯝ
ꯀꯔꯤ ꯇꯧꯔꯤꯒꯦ ꯇꯥꯗꯕ꯭ꯔꯣ ꯍꯜꯂꯣ ꯍꯜꯂꯣ
ꯕꯦꯔꯥ ꯑꯃ ꯇꯧ ꯂꯩꯔꯦ ꯁꯤꯗ
ꯏꯁ ꯇꯥꯗꯤ ꯇꯥꯕ꯭ꯔꯣ
ꯇꯥꯏꯌꯦ ꯇꯥꯏꯌꯦ
ꯀꯔꯤ ꯄꯦꯔꯥꯔꯣ ꯅꯪꯒꯤ ꯋꯥꯏꯐꯥꯏꯔꯣ
ꯅꯠꯇꯦ ꯑꯩ ꯀꯩꯅꯣ ꯊꯥꯔꯛꯀꯦ ꯌꯦꯡꯉꯣ
ꯎꯝ ꯀꯩ ꯇꯧꯕ꯭ꯔꯥ ꯅꯦꯠ ꯁꯤꯕꯨ ꯌꯥꯗ꯭ꯔꯦꯍꯦ ꯑ ꯍꯜꯂꯣ